ꯍꯜꯂꯣ ꯇꯥꯔꯕꯣ
ꯇꯥꯔꯦ
ꯎꯝ ꯇꯥꯔꯦ ꯇꯥꯔꯦ ꯑꯗꯣ ꯔꯦꯠ ꯀꯩꯀꯥꯗꯣ ꯄꯨꯡ ꯃꯦꯟ ꯃꯦꯟꯁꯤꯟꯈꯤꯕꯀꯣ ꯃꯣꯏ ꯀꯣꯜꯒꯤ ꯗ꯭ꯌꯨꯔꯤꯡ ꯀꯣꯜꯗꯣ ꯑꯩꯈꯣꯏꯒꯤ ꯇꯦꯟ ꯃꯤꯅꯠ ꯈꯛꯇ ꯈꯛꯇꯅꯤꯗꯅ ꯇꯨꯌꯦꯜ ꯃꯤꯅꯠ ꯇꯦꯟ ꯃꯤꯅꯠ ꯈꯛꯇꯅꯤꯅ ꯃꯣꯏ ꯑꯗꯨ ꯊꯣꯛꯇꯦꯗꯅ ꯑꯗꯨ ꯆꯨꯝꯅ ꯊꯣꯛꯇꯕꯅꯦꯕ ꯑꯗꯨꯝ ꯃꯦꯟꯒꯗꯗꯣ ꯑꯗꯨꯅ ꯑꯩꯈꯣꯏ ꯄꯨꯨꯡꯃꯦꯟꯗ ꯃꯦꯜꯂꯦꯕ ꯑꯗꯨꯒ ꯏꯁꯇꯥꯗꯣ ꯏꯁꯇꯥꯗꯅ ꯐꯣꯔ ꯃꯦꯟꯕꯁꯨ ꯌꯥꯎꯋꯤ ꯐꯥꯏꯚ ꯃꯦꯟꯕꯁꯨ ꯌꯥꯎꯋ ꯑꯩꯗ ꯃꯦꯜꯂꯦꯕ
ꯑꯩꯁꯨ ꯃꯦꯟꯁꯤꯟꯈ꯭ꯔꯦ ꯐꯥꯏꯚ ꯃꯦꯟꯁꯤꯟꯈ꯭ꯔꯦ ꯅꯥꯏꯟꯇꯤꯗꯨꯁꯨ ꯃꯦꯟꯁꯤꯟꯈ꯭ꯔꯦ
ꯅꯥꯏꯇꯤ ꯅꯥꯏꯇꯤ ꯅꯥꯟꯇꯤ ꯃꯦꯂꯀꯥꯕꯥꯀꯣ ꯑꯗꯨꯒ ꯀꯣꯜ ꯑꯃ ꯑꯅꯤ ꯁꯥꯟꯅꯕ ꯍꯧꯔꯛꯄꯗꯒꯤꯗꯤ ꯑꯃꯨꯛ ꯊꯥꯔꯇꯤꯃꯨꯛ ꯃꯦꯜꯂ ꯑꯃꯃꯨꯛ ꯃꯦꯜ ꯄꯨꯃꯦꯟꯟꯅ ꯃꯦꯜꯂꯦꯕ ꯑꯗꯨꯋꯥꯏꯗꯣ
ꯅꯪꯒ ꯀꯌꯥꯔ ꯅꯣ ꯋꯥꯏꯜ ꯊꯥꯗ ꯇꯣꯣꯏꯖꯦ
ꯇꯔꯨꯛ ꯔꯛ
ꯁꯥꯟ ꯆꯦ
ꯎꯝ ꯅꯎ ꯑꯝ ꯐꯥꯎ ꯀ
ꯁꯥꯟꯅꯗꯤꯦ
ꯄꯁꯆꯥꯗꯖꯅ ꯁꯤ ꯄꯩꯁꯥ ꯁꯥꯕꯅꯤ ꯅꯪꯕꯣ ꯑꯃ ꯑꯅꯤ ꯁꯥꯔꯝꯃꯗꯤ ꯌꯦꯡꯉꯣ ꯅꯪ ꯀꯣ ꯄꯩꯁꯥ ꯁꯥꯔꯛꯑꯗꯕꯅꯦ ꯆꯦ ꯃꯤꯆꯦꯠꯇꯕ ꯃꯥꯏ ꯃꯆꯦꯗꯤ ꯀꯣꯜ ꯀꯨꯟ ꯀꯌꯥꯅꯣꯣ ꯑꯩ ꯂꯣꯛꯏꯅꯦ ꯑꯩꯈꯣꯏꯗꯤ ꯃꯣꯏꯅ ꯑꯗꯨꯃꯤꯝ ꯄꯩꯁꯥ ꯌꯥ
ꯁꯤ ꯁꯥꯏ ꯠꯇꯕ ꯃꯥꯏ ꯃꯆꯦꯁꯦ ꯏꯆꯦꯗꯣ ꯃꯥꯟꯕ꯭ꯔꯥ
ꯍꯥꯥ
ꯌꯦꯦ ꯍꯩꯇꯕ ꯃꯥ ꯃꯥꯟꯕꯥꯟꯕ꯭ꯔ
ꯁꯤ ꯍꯦꯠꯇꯕꯃ ꯃꯝꯕ꯭ꯔꯥꯗꯤ ꯀꯩꯅꯣ
ꯃꯁꯛꯇꯣ ꯃꯥꯟꯕ ꯍꯥꯏꯔꯤ ꯅꯣꯏꯅ ꯐꯣꯇꯣ ꯊꯥꯒꯠꯂꯛꯄꯗ ꯃꯥꯒꯤ ꯊꯛ ꯃꯥꯟꯅꯕꯤ ꯑꯃ ꯍꯦꯛ ꯍꯦꯛ ꯌꯥꯎꯏ
ꯎꯝ ꯃꯣꯏ ꯃꯆꯦꯅ ꯊꯥꯔꯛꯏꯁꯦꯀꯣ ꯃꯣꯏ ꯃ ꯆꯦꯒꯤ ꯋꯥꯣꯏꯁꯕꯗ ꯍꯝꯕ ꯀꯣꯅꯤꯄꯥꯟ ꯇꯧꯒ ꯇꯕ ꯋꯥꯠꯂꯤ ꯈꯪꯉꯕ ꯑꯗꯨꯒ ꯄꯩꯁꯥꯗꯨꯣ ꯈꯨ ꯌꯥꯝꯝꯅꯦ ꯍꯥꯏꯕꯁꯦ ꯆꯪꯉꯝꯃꯤꯗ ꯃꯁꯥꯏꯉ ꯊꯥꯏꯗ ꯑꯩꯉꯣꯟꯗ
ꯎꯝ
ꯑꯩꯅ ꯋꯥꯠꯆꯦꯞꯇ ꯊꯥꯒꯤꯕꯅꯤ ꯑꯍ
ꯌꯦꯡꯕ ꯌꯥꯕ ꯅꯠꯇ꯭ꯔꯣ
ꯌꯥꯕꯅꯤ ꯆꯪꯉꯒ ꯕꯦꯛ ꯍꯜꯂꯣ
ꯌꯦꯒꯦ ꯌꯦꯡꯒꯦ ꯑꯩ
ꯌꯦꯉꯨ ꯇꯨ ꯀꯣꯟ ꯀꯨꯟꯅꯤ ꯊꯣꯏꯅꯤ ꯃꯣꯏꯅ ꯍꯦꯜꯂꯦꯕ ꯃꯤ ꯃꯉꯥꯗꯀꯣ ꯀꯣꯜ ꯀꯨꯟꯊ꯭ꯔꯥ ꯁꯅꯥꯎ ꯍꯥꯏꯕꯅꯦꯕ ꯑꯗꯨꯗꯤ ꯇꯔꯨꯛ ꯇꯔꯨꯛ ꯊꯨꯡꯅꯕꯅꯦꯕ
ꯑꯥ ꯑꯗꯨ ꯑꯩꯈꯣꯏ ꯁꯤꯗ ꯑꯍꯨꯝ ꯑꯃ ꯂꯩꯔꯦ ꯏꯆꯦꯒ ꯃꯔꯤ ꯀꯔꯥꯅꯣꯝꯗꯒ ꯁꯥꯟꯅꯔꯗꯤ ꯁꯨꯔꯅꯤ
ꯃꯔꯤꯗꯣ ꯑꯍꯨ ꯑꯍꯨꯝ ꯑꯦꯅꯥꯂꯤꯁꯅꯦ ꯑꯅꯦ ꯅꯪ ꯀꯩꯅꯣꯅꯦ ꯅꯪ ꯑꯉꯥꯡꯗꯨꯅꯦ
ꯃꯒ ꯂꯩꯔꯤ ꯏꯟꯗꯤꯔꯥ
ꯑ ꯑꯥ ꯃꯔꯤ ꯁꯨꯔꯦ ꯑꯇꯩꯗꯤ ꯁꯣꯝꯃꯣꯠꯁꯦ ꯁꯣꯃꯣ ꯂꯥꯛ ꯁꯅꯁꯨꯏꯌꯥꯢꯌꯦ
ꯄꯨꯁꯄꯥꯗꯨ ꯃꯤ ꯄꯨꯁ ꯑ ꯑ ꯑꯗꯨ ꯑꯃꯁꯤꯒ ꯇꯔꯨꯛꯂꯛ ꯅꯠꯇꯗꯤ ꯌꯥꯗꯔꯣ ꯑꯃꯗ ꯃꯆꯦꯠ ꯑꯃꯗ ꯃꯆꯦꯠꯇꯤ ꯌꯥꯗꯕ
ꯌꯦꯡꯉꯖꯦ ꯇꯔꯦ ꯇꯔꯦ ꯌꯥꯕ꯭ꯔꯥꯅ ꯍꯥꯍꯥꯍꯥ
ꯅꯠꯇꯦ ꯏꯆꯦ ꯁꯣꯂꯗ ꯑꯍꯨꯝꯃꯨ ꯇꯧꯔꯦꯅ ꯈꯜꯂꯁꯤꯅꯦ ꯑꯗꯨꯝꯕ ꯌꯥꯗꯦ ꯎꯝ ꯎꯝ ꯍꯣꯏ ꯍꯣꯏ
ꯑꯗꯣ ꯃꯣꯏꯁꯦ ꯅꯦꯠ ꯑꯦꯛꯖꯥꯝꯅꯤꯅ ꯀꯥꯏ ꯈꯪꯗꯦꯀꯣ
ꯑꯍꯣꯏꯅꯦ ꯑꯍꯨꯍꯨꯡ ꯑꯇꯩꯗꯤ ꯅꯦ ꯑꯦꯛꯖꯥꯝ ꯊꯥꯗꯗꯤ ꯀꯅꯥ ꯂꯩ
ꯂꯩ ꯑꯗꯨꯒꯤꯗꯤ ꯃꯌꯥꯝ ꯂꯩꯗ ꯍꯥꯟꯅꯒꯤ ꯍꯪꯉꯣ ꯃꯣꯏꯗ ꯑꯩꯈꯣꯏꯒꯤ ꯁꯥ ꯇꯣꯛꯄꯁꯦ ꯑꯩꯈꯣꯏ ꯃꯁꯦꯟ ꯅꯣꯏ ꯃꯔꯤ ꯅꯠꯇ꯭ꯔ ꯅꯪꯅ ꯂꯩꯔꯤꯁꯦ ꯁꯥꯅꯕ ꯑ ꯃꯔꯤꯖꯦ ꯍꯥꯟꯅ ꯁꯥꯕ ꯂꯣꯏꯊꯣꯛꯈꯣꯕ ꯑꯃꯗꯨꯗꯤ ꯑꯗꯨꯝ ꯏꯆꯦꯕꯤꯅꯥ ꯊꯤꯔꯛꯑꯣ ꯍꯥꯏꯕꯗ ꯑꯩ ꯍꯪꯒꯦꯕ ꯐꯖꯅ ꯑꯗꯨꯝ ꯀꯨꯏꯕ ꯅꯠꯇꯦꯗꯅ ꯅꯣꯡꯃꯒꯤ ꯑꯃꯃꯝ ꯃꯤꯅꯤꯠ ꯇꯔꯥ ꯁꯅꯔꯁꯨ ꯃꯣꯏ ꯄꯣꯊꯥꯕꯗꯤ ꯁꯥ ꯌꯥꯏꯗꯅ ꯍꯥ ꯍꯅ ꯆꯦꯁꯨ ꯃꯔꯥꯗ ꯍꯪꯕꯤꯒꯦꯕ ꯃꯥ ꯁꯥꯈꯥ ꯄꯥꯏꯖꯗꯕꯅꯦꯕ
ꯃꯥ ꯑꯃꯨꯛꯇ ꯁꯥꯟꯅꯗ꯭ꯔꯤꯕꯣ ꯑꯗꯨꯗꯤ
ꯑꯦ ꯃꯥ ꯂꯣꯏꯈ꯭ꯔꯕ ꯂꯤꯁꯤꯡ ꯇꯔꯨꯛ ꯐꯪꯈ꯭ꯔꯕꯅꯤ
ꯁꯤ ꯀꯨꯟꯊ꯭ꯔꯥꯁꯦ ꯇꯧꯕꯗ
ꯑꯅꯤ ꯇꯧꯕ ꯐꯣꯟ ꯑꯅꯤ ꯇꯧꯕ ꯑꯍꯨꯝ ꯑꯍꯨꯝ ꯐꯪꯕ ꯃꯥ ꯐꯣꯟꯅꯤ ꯄꯥꯏꯕꯅꯦꯕ ꯑꯗꯨꯒꯤ
ꯐꯥꯏꯅꯦꯗꯨꯗꯤꯁꯤ
ꯒꯥꯏꯠꯀꯤ ꯀꯩꯒꯤ ꯋꯥꯔꯤ ꯁꯥꯕꯁꯨꯦ ꯁꯥꯔꯕ
ꯊꯖꯥ ꯀꯩꯅꯣꯗ ꯑ ꯑꯗꯨ ꯃꯥ
ꯀꯅꯥ ꯅꯞꯄꯨ ꯀꯣ ꯁꯤꯜꯂꯥ ꯅꯞꯇꯗꯤ ꯐꯪꯉꯣꯏꯀꯣ ꯇꯥꯅꯤ ꯇꯥꯅꯤ ꯃꯥꯅꯤ ꯃꯥꯅꯤ ꯍꯥꯏꯔꯛꯇ ꯌꯥꯗꯕꯅꯤꯀꯣ ꯏꯃꯨꯒꯤꯗꯤ ꯍꯥꯏꯗꯤ ꯈꯔ ꯅꯞꯁꯜꯂ ꯈꯔ ꯇꯣꯏ ꯆꯠꯁꯤꯜꯂꯒ ꯑꯣꯖꯥ ꯑꯣꯖꯥ ꯑꯣꯖꯥꯅ ꯇꯧꯕꯅ ꯍꯦꯜꯂꯤꯀꯣ ꯅꯪ ꯑꯦꯝ ꯑꯦꯗ ꯇꯧꯖꯔꯗꯤ ꯄꯩꯁꯥꯗꯨꯣ ꯐꯪꯉꯤꯗꯅ
ꯀꯣꯔꯁꯋꯥꯛ ꯂꯣꯏꯔꯒ ꯐꯪꯒꯗ꯭ꯔꯥ ꯑꯗꯨꯗꯣ
ꯑꯥ ꯄꯨꯟꯅ ꯐꯪꯉꯦ ꯍꯥꯏꯕꯅ ꯊꯥ ꯇꯔꯨꯛꯇꯨꯒꯤ
ꯏꯁꯤꯡ ꯅꯤꯄꯥꯜ
ꯎ ꯁꯤ ꯄꯥ ꯄꯜ ꯈ ꯇꯔꯨꯖꯂꯣ ꯀ ꯊꯒꯦ ꯅꯠꯇꯦ ꯊꯥ ꯊꯥꯒꯤ ꯄꯤꯕꯀꯣ ꯊꯥ ꯑꯍꯨꯝ ꯑꯍꯨꯝ ꯐ ꯄꯨꯖꯅ ꯄꯤ ꯍꯥꯏ ꯐꯣꯝꯗ ꯍꯅꯦ ꯑꯦꯃꯤ ꯍꯧꯒꯤꯗꯤ
ꯎꯝ
ꯅꯤꯄꯥꯜ ꯅꯤꯄꯥꯜꯗꯣ ꯀꯣꯁꯋꯥꯛ ꯂꯣꯏꯕꯒꯗꯤ ꯊꯥ ꯇꯔꯨꯛꯀꯤ ꯄꯤꯔꯛꯇꯣꯏꯅꯦꯕ ꯅꯣꯏꯗꯣ ꯀꯣꯁꯋꯥꯛ ꯇꯧꯔꯤꯉꯩ ꯃꯅꯨꯡꯒꯤꯗꯣ ꯑꯄꯜꯂꯞ ꯐꯪꯉꯅꯦꯕ ꯀꯣꯁꯋꯥꯛ ꯂꯣꯏꯔ ꯄꯒ
ꯅ ꯊꯥ
ꯑꯩ ꯊꯥꯖꯤꯟꯗ꯭ꯔꯦꯗ ꯇꯟꯗꯅ
ꯍꯣꯏ ꯊꯥꯖꯤꯟꯕꯅꯤ
ꯊꯥꯖꯜꯂꯣ ꯍꯣꯠꯅꯧ ꯑꯣꯏꯕꯤ ꯑꯃ ꯑꯩ ꯇꯦꯕꯤꯠ ꯂꯩꯇ꯭ꯔꯦ
ꯖꯨꯟ ꯂ ꯗꯤꯁꯦꯝꯕꯔ ꯂ ꯂꯩꯏꯌꯦꯒ ꯌꯦꯅ
ꯑꯗꯨꯅꯦ
ꯅꯣꯏꯗꯨ ꯌꯥꯅꯔꯕꯣ
ꯈꯪꯗꯦꯗ ꯏꯕꯦꯝꯃ ꯂꯥꯁ ꯋꯤꯛ ꯉꯥꯏꯌꯨ ꯖꯨꯟꯒꯤ ꯃꯤꯇꯤꯡꯥ ꯑꯗ ꯑꯦꯀꯥꯗꯃꯤ ꯃꯤꯇꯤꯡ ꯂꯩ ꯑꯗꯨꯗ ꯑꯃꯨꯛ ꯀꯟꯐꯥꯔꯝ ꯇꯥꯅꯤ ꯇꯧꯂꯦ
ꯍꯩꯅꯧ ꯍꯦꯛꯄ ꯆꯠꯇ꯭ꯔꯣ ꯏꯦꯝ ꯌꯌꯨꯗꯒꯤ
ꯁꯩꯅꯧꯕꯁꯦ ꯍꯦꯛꯇ꯭ꯔꯦꯗ ꯌꯦꯡꯗ꯭ꯔꯦꯗ ꯃꯁꯛꯀ ꯑꯗꯣ ꯑꯉꯥꯡ ꯑꯥ ꯆꯥꯎꯑꯦ ꯃꯥꯅꯦꯦ ꯑꯗꯣ ꯑꯉꯥꯡꯈꯩꯅ ꯍꯦꯛ ꯍꯦꯛꯑꯒ ꯑꯆꯥ ꯁꯦꯝꯅꯔꯤ ꯑꯩꯗꯤ ꯇꯟꯗꯅ ꯍꯦꯛꯇ꯭ꯔꯦ ꯆꯥꯁꯨ ꯆꯥꯗ꯭ꯔꯦ
ꯍꯕꯨꯗꯨꯣ
ꯍꯅꯖꯃ ꯍꯥꯎꯕꯤꯗꯣ
ꯇꯥ ꯍꯧꯕꯕꯤꯗꯣ
ꯑ
ꯑꯗꯨ ꯄꯥꯟꯗ꯭ꯔꯣ
ꯑꯗꯣ ꯈꯪꯗꯦ ꯃꯄꯥꯟꯗ ꯁꯥꯔꯦ ꯏꯄꯥꯥꯜꯂꯝ ꯑꯅꯤ ꯃꯆꯥ ꯃꯆꯥ ꯃꯄꯥꯟꯗ ꯁꯥꯔꯦꯕ ꯌꯥꯝꯅ ꯑꯗꯣ ꯑꯩꯈꯣꯏꯅ ꯃꯥꯗꯤ ꯃꯅꯥꯒ ꯀꯩꯅꯣꯒ ꯃꯥꯟꯅꯗ꯭ꯔꯣ ꯃꯁꯥ ꯃꯅꯨꯡ ꯗ ꯂꯨꯅ ꯄꯥꯅꯤꯗꯅ ꯄꯤꯛꯏꯉꯩꯗꯗꯤ ꯑꯩꯈꯣꯏ ꯊꯥꯏꯅ ꯊꯣꯏꯅꯀꯤ ꯌꯦꯡꯁꯤꯜꯂꯗꯤ ꯎꯏ ꯑꯗꯣ ꯑꯩꯅ ꯌꯦꯡꯁꯤꯟꯗꯦꯗꯅ ꯑꯗꯨꯒꯤ ꯄꯥꯥꯟꯗꯤ ꯄꯥꯜꯂꯝꯃꯅꯦꯕ
ꯉꯍꯥꯃꯨꯛꯀꯤ ꯏꯆꯦꯍꯣꯏꯒꯤ ꯑꯣꯖꯥꯗꯣ ꯏꯆꯦ ꯂꯨꯅ ꯇꯧꯕꯤꯕ ꯑꯣꯖꯥꯗꯣ ꯑꯗꯨ ꯂꯩꯔꯤꯕꯣ ꯎꯝ
ꯃꯥꯅꯅꯦ ꯉꯁꯤ ꯊꯤꯜꯂꯥ ꯃ ꯍꯥꯏꯏꯖꯒ
ꯑꯣ ꯏꯒꯤ ꯇ ꯄ ꯅꯨꯡꯉꯥꯏꯗ ꯎꯅꯒꯤꯗꯕ ꯀꯣꯍꯦ ꯅꯨꯡꯉꯥꯏꯕꯅꯦꯕ
ꯎꯝ ꯑꯎ ꯌꯥꯝ ꯐꯥꯏ
ꯍꯣꯏ
ꯆꯥꯎꯊꯣꯛꯇꯦꯕ ꯃꯁꯥꯗ ꯃꯄꯥꯗꯣ ꯑꯦꯝ ꯑꯦꯜ ꯑꯦꯅꯤ ꯀꯩꯅꯣꯅꯤꯁ ꯇꯅꯤ ꯑꯦ ꯈꯨꯔꯥꯏꯒꯤ ꯏꯔꯥꯕꯣꯠ ꯍꯧꯖꯤꯛꯇꯤ ꯅꯠꯇ꯭ꯔꯦ ꯊꯥꯏꯅꯒꯤ
ꯑꯣ ꯊꯥꯏ ꯂꯩꯒ
ꯎꯝ ꯑꯗꯩꯗꯤ ꯃꯄꯥꯗꯣ ꯃꯤꯅꯤꯁꯇꯔ ꯑꯣꯏꯔꯝꯃꯤꯅꯤ ꯐꯅ ꯀꯨꯏꯅ ꯑꯗꯨꯗꯩꯗꯤ ꯃꯌꯥꯝꯕꯁꯨ ꯍꯥꯏ ꯀꯣꯔꯠꯇ ꯂꯩꯅꯤ ꯃꯆꯦꯁꯨ ꯑꯃꯨꯛ ꯑꯦꯝ ꯌꯨꯗ ꯑꯣꯖꯥ ꯑꯣꯏꯅꯤ ꯕꯥꯏꯑꯣꯀꯦꯃꯤꯁꯇ꯭ꯔꯤꯗꯔ ꯀꯔꯝ ꯑꯣꯏꯕꯅꯤ ꯅꯠꯇꯦ ꯕꯥꯏꯑꯣꯀꯦꯃꯤꯁꯇ꯭ꯔꯤꯗ ꯕꯥꯏꯑꯣꯂꯣꯖꯤꯗꯔ
ꯃꯤꯅꯗꯤ ꯅꯨꯡꯉꯥꯏꯅ ꯎꯕ ꯑꯗꯨꯁꯨ ꯃꯤ ꯑꯋꯥꯠ ꯄꯥꯝꯕ ꯉꯝꯂꯣꯏ ꯍꯥꯏꯁꯦ
ꯍꯥꯏꯗꯤ ꯃꯤ ꯈꯔꯅꯥꯒꯨꯝꯕ ꯆꯗꯤ ꯍꯦꯛꯇ ꯀꯥꯈꯠꯇꯅ ꯃꯁꯛꯇꯨ ꯇꯧꯔꯅꯦꯕ ꯇꯧꯗꯦꯕ ꯑꯩꯈꯣꯏ ꯃꯌꯥꯝꯁꯦ ꯆꯝ ꯆꯝꯅꯩꯅ ꯄꯨꯡꯆ ꯃꯁꯤꯁꯤꯕꯥꯎ ꯃꯥꯗꯤ ꯄꯥꯝ ꯆꯥꯏꯦ ꯁꯔꯤ ꯆꯦꯔ ꯆ ꯀꯨꯇꯤ ꯖ ꯆ ꯇꯅꯤ ꯍꯪꯕ ꯀꯥꯏ ꯀꯅꯤ ꯈꯪꯗꯅꯤ ꯍꯥ
ꯐꯁꯦꯌꯥꯗꯅꯣ
ꯂꯥꯛ ꯂꯥꯛ ꯇꯗ ꯃ ꯃꯒ ꯇ ꯊꯄꯗꯑ ꯀꯂꯄ ꯎ ꯁꯤꯌꯥ ꯑꯦ ꯏꯃꯥ ꯏꯄꯥꯗꯧꯅ ꯈꯟꯒꯠꯂꯛꯑꯦꯕ ꯑꯩꯅꯁꯨ ꯃꯥꯜꯁꯦ
ꯍꯣꯏ ꯅꯨꯡꯉꯥꯏꯔꯝꯒꯅꯤ ꯑꯗꯨꯃꯥꯏꯅ ꯂꯣꯏꯅꯕꯗꯣ
ꯎꯝ ꯑꯩꯁꯨ ꯀꯩꯅꯣꯝ ꯂꯩꯕꯗ ꯄꯤꯅꯤꯡꯉꯤ ꯃꯉꯣꯟꯗ
ꯍꯣꯏ
ꯃꯥꯖꯨ ꯀꯩꯅꯣꯝ ꯂꯩꯕꯅ ꯄꯤꯊꯣꯛ ꯄꯤꯁꯤꯟ ꯁꯅꯥ ꯂꯩ
ꯎꯝ
ꯅꯨꯡꯁꯤ ꯅꯨꯡꯁꯤꯕꯗꯤ ꯑꯗꯨꯝ ꯍꯌꯦꯡꯋꯥꯏꯕꯨ ꯑꯗꯨꯝ ꯂꯣꯏꯅꯔꯅꯤ
ꯎꯝ
ꯑꯩꯅ ꯍꯌꯦꯡ ꯆꯠꯈ꯭ꯔꯁꯨ ꯀꯣꯠꯂꯖꯨ ꯂꯨꯍꯣꯡꯉꯁꯨ ꯀꯣ ꯂꯨꯍꯣꯡ ꯕꯥꯇꯣꯟꯁꯨ ꯇꯧꯔꯅꯤ
ꯌꯥꯝ ꯇꯧꯕꯤꯔꯅꯤ
ꯎꯝ ꯑꯩꯈꯣꯏ ꯁꯥꯏ ꯑꯩꯈꯣꯏ ꯃꯥ ꯑꯩꯈꯣꯏ ꯁꯥꯏꯒꯅꯥ ꯍꯥꯏꯅꯤ ꯀꯩꯅꯥ
ꯀꯗꯥꯏꯗꯒꯤꯅꯣ ꯏꯆꯦ ꯀꯗꯥꯏꯗꯒꯤꯅꯣ
ꯂꯝꯂꯣꯡꯗ ꯀꯩꯅꯣꯅꯦ ꯈꯨꯔꯥꯏ
ꯅꯠꯇꯦ
ꯑꯩꯈꯣꯏꯒꯤꯗꯣ ꯑꯣ ꯀꯩꯅꯧ ꯀꯩꯅꯧ ꯅꯝꯕꯣꯟ ꯁꯥꯏꯠ
ꯅꯍꯥꯟꯃꯨꯛ ꯆꯠꯃꯤꯟꯅꯕꯗꯗꯤ ꯂꯩꯇꯕꯅꯦꯕ
ꯑꯥꯥ ꯑꯥ ꯑꯥ ꯂꯩꯇꯦ ꯑꯗ ꯑꯦ ꯑꯩꯗꯤ ꯁꯤꯟꯒ꯭ꯔꯦ ꯏꯁ ꯋꯥꯔꯤ ꯄꯨꯡꯗꯤ ꯇꯥꯔꯦ ꯃꯊꯪ ꯃꯥꯏꯗ ꯂꯤꯔꯒꯦ ꯅꯪꯉ
ꯌꯥꯝꯅ ꯑꯗꯨ ꯃꯇꯝꯗꯗꯤ ꯂꯩꯇꯕꯤꯅꯤ ꯑꯥ
ꯑꯩꯈꯣꯏ ꯅꯍꯥꯟ ꯆꯠꯂꯨꯕ ꯒꯨꯍꯥꯇꯤꯒꯤ
ꯊꯥꯏ ꯊꯥꯏꯅꯒꯤ ꯑꯣꯏꯕ ꯑꯣꯏꯔ ꯃꯥꯜꯂꯦ ꯊꯥꯏꯅꯒꯤ
ꯑꯣ ꯑꯗꯣ ꯆꯠꯂꯤꯉꯩ ꯃꯅꯨꯡꯗꯗꯤ ꯀꯣꯏꯅꯩꯔ ꯀꯃꯥꯏꯅ ꯇꯧꯔꯤꯅꯣꯕ
ꯇꯨ ꯇꯣꯛꯅꯕꯤꯗꯤ ꯅꯠꯇꯕꯤ ꯑꯣꯏꯕ ꯃꯥꯜꯂꯤ ꯑꯗꯨꯒ ꯍꯟꯖꯤꯟꯅꯕꯗꯤ ꯌꯥꯔꯔꯣꯏꯗꯕꯤ ꯑꯗꯨꯃꯥꯏꯅ ꯑꯣꯏ
ꯑꯣ
ꯃꯣꯏ ꯋꯥꯔꯤꯁꯤ
ꯑꯩ ꯃꯥꯟꯗꯦ ꯃꯥꯟꯕ ꯑꯗꯩ ꯑꯩꯈꯣꯏ ꯗꯥꯃꯣꯖꯤꯠꯇꯣ ꯑꯗꯨꯅ ꯍꯥꯏꯌꯦ ꯑꯦ ꯃꯥ ꯆꯨꯝꯅ ꯃꯕꯨꯡ ꯅꯠꯇꯦ ꯑꯩꯈꯣꯏꯅ ꯑꯃ ꯃꯣꯏꯗ ꯂꯩꯍꯧꯔꯒ ꯔꯣꯃꯤ ꯑꯗꯣ ꯃꯥꯡꯈꯤꯕꯗꯣ ꯑꯗꯨꯗꯨꯗ ꯍꯥꯏꯗꯤ ꯋꯥꯔꯤ ꯁꯥꯅ ꯂꯩꯔꯝꯃꯦ ꯍꯥꯏꯕ ꯐꯝꯃꯒ ꯐꯖꯅ ꯍꯥꯏꯗꯤ ꯀꯣꯏꯅꯕꯒꯤ ꯋꯥꯔꯤ ꯈꯨꯁꯥꯟꯅꯁꯦ ꯃꯤꯁꯦ ꯑꯗꯨꯝ ꯎꯕꯗ ꯈꯪꯉꯤꯗꯅ ꯃꯌꯥꯝꯕꯒꯤ ꯋꯥꯔꯤ ꯈꯨꯠꯁꯥꯟꯅꯒ ꯀꯣꯏꯅꯕꯒꯤ ꯋꯥꯔꯤ ꯈꯨꯠꯁꯥꯟꯅꯒꯁꯦ ꯑꯗ ꯗꯥ ꯉꯣꯖꯤꯠꯅ ꯀꯣꯏꯅꯕ ꯃꯥꯜꯂꯤ ꯃꯌꯥꯝꯕ ꯃꯥꯟꯗꯦ ꯋꯥꯔꯤ ꯈꯨꯁꯥꯟꯅꯗꯣ ꯅꯉꯣꯟꯗ ꯍꯥꯏꯔꯛꯄ ꯑꯩꯅꯁꯨ ꯂꯥꯏ ꯃꯌꯥꯝꯕꯅꯤꯅ ꯑꯗꯨꯝ ꯃꯔꯩ ꯌꯦꯠꯈꯤꯕ ꯍꯥꯏꯇꯥꯔꯦꯅꯦ ꯍꯥꯏꯕ ꯃꯥꯁꯦ ꯍꯧꯖꯤꯛ ꯀꯥꯏꯗꯩ ꯀꯣꯏꯔꯤꯖꯥꯠꯅꯣ ꯎꯝ ꯎꯝ ꯎꯝ ꯃꯅꯦ ꯇꯧꯔꯤꯛ ꯈꯣꯡꯆꯠꯇ‌ꯣ
ꯅ‌ꯣꯛꯅꯤꯡ ꯉ‌ꯦ
ꯌꯥ ꯑꯃꯗ ꯑꯃꯨꯛ ꯌꯥꯔꯦꯞ ꯑꯃꯗ ꯑꯃꯨꯛ ꯌꯥꯔꯦꯞ
ꯃꯤ ꯐꯃꯨꯡ ꯂꯩꯕ ꯀꯥꯗꯨꯗ
ꯑꯩ ꯁꯤꯔꯦꯗ ꯑꯗꯨ ꯐꯔꯕꯅꯦ ꯂꯨꯄꯥ ꯑꯝꯇ ꯇꯤꯡꯗꯔꯤꯗꯣ ꯆꯥꯕ ꯊꯛꯄ ꯂꯩꯕꯗ ꯐꯅꯌꯥꯝ ꯇꯤꯡꯅꯤ ꯑꯗꯨ ꯅꯠꯇꯗꯤ ꯑꯃꯗ ꯑꯃꯨꯛ ꯌꯦꯛ ꯑꯃꯗ ꯑꯃꯨꯛ ꯌꯦꯛ ꯇꯧꯕꯒꯤ ꯅꯨꯡꯉꯥꯏ ꯍꯥꯏ ꯑꯗꯨ ꯄꯥꯛ ꯆꯠꯍꯧꯗ꯭ꯔꯤꯅꯦꯕ ꯑꯩꯈꯣꯏꯗꯣ
ꯎꯝ
ꯄꯨꯇ ꯉꯥꯏ ꯑꯣ ꯊꯝꯃꯒꯦ
ꯍꯣꯏ